ꯍꯜꯂꯣ ꯇꯥꯔꯦ ꯇꯥꯔꯦ ꯌꯥꯝ ꯎꯝ ꯁꯣꯔ ꯍꯣꯟꯕ ꯇꯥꯔꯝꯅꯤꯀꯣ ꯅꯦꯠꯋꯥꯛ ꯅꯨꯡꯉꯥꯏꯕꯅꯤꯅ
ꯁꯣꯔꯒꯤ ꯃꯈꯣꯟ ꯇꯥꯗꯦ ꯅꯪ ꯍꯜꯂꯣ ꯍꯥꯏꯗ꯭ꯔꯤꯉꯩꯗ ꯍꯜꯂꯣ ꯍꯥꯏꯅ ꯂꯥꯛꯑꯦ
ꯑ ꯑꯁ ꯑꯗꯨꯗꯤ ꯀꯅꯥꯅ
ꯑꯗꯨꯝ ꯌꯥꯕꯅꯦ
ꯅꯣꯏ ꯀꯔꯤ ꯑꯣꯏꯅ ꯂꯧꯍꯟꯂꯒꯦ
ꯉꯁꯤ ꯆꯤꯀꯟ ꯆꯤꯀꯟ ꯂꯧꯈꯠꯂꯦ ꯉꯁꯥꯏ ꯑꯌꯨꯛ
ꯏꯆꯦꯒꯤ ꯀꯩꯅꯣ ꯂꯩꯕꯗꯣ ꯑꯇꯣꯝꯕꯗꯣ ꯉꯁꯤꯔ ꯕꯣꯔꯗꯤꯡꯗ ꯆꯪꯉꯅꯤꯅ
ꯅꯨꯡꯁꯤꯕꯩ ꯄꯤꯖꯔꯤꯕ ꯉꯥꯁꯤ
ꯑꯣ ꯍꯣ ꯍꯣ ꯌꯥꯝ ꯅꯨꯡꯉꯥꯏꯅ ꯅꯣꯏꯗꯤ
ꯌꯥꯝꯗꯦꯗ ꯇꯪꯈꯥꯏ ꯈꯛꯅꯤꯗ ꯆꯔꯥ ꯑꯃꯒꯤ ꯑꯝ ꯑꯃ ꯑꯣꯏꯔꯁꯨ ꯌꯥꯝꯕ ꯑꯃ ꯌꯧꯔꯗꯤ ꯑꯃ ꯀꯦꯖꯤ ꯑꯃ ꯇꯥꯔꯗꯤ ꯀꯩꯅꯣ ꯌꯥꯝꯃꯦꯕꯀꯣ ꯆꯥꯕ ꯉꯝꯗꯕ ꯂꯦꯝꯃꯦꯕ ꯍꯧꯔꯦꯟꯒꯤ ꯊꯝꯕꯗꯣ ꯄꯨꯛ ꯅꯨꯡꯉꯥꯏꯇꯕ ꯑꯗꯨꯒꯨꯝꯕꯗꯣ ꯄꯨꯛ ꯌꯥꯗꯦꯅ ꯑꯗꯨꯒꯤ ꯀꯦꯖꯤ ꯃꯈꯥꯏ ꯑꯃ ꯂꯧꯔꯦ ꯍꯣꯏ ꯀꯦꯖꯤ ꯃꯈꯥꯏ ꯀꯦꯖꯤ ꯃꯈꯥꯏ ꯈꯛꯇ ꯆꯥꯕ ꯉꯝꯗꯦ
ꯑ
ꯌꯥꯝꯃꯦ ꯑꯗꯨ ꯐꯥꯎ ꯃꯤ ꯑꯍꯨꯝꯉꯛ ꯆꯥꯕꯅꯤꯅ
ꯑꯂꯨꯒ ꯑꯂꯨꯒ ꯊꯣꯡꯕ ꯑꯣꯏꯔꯝꯒꯅꯤꯗ
ꯑꯂꯨ ꯌꯥꯎꯗꯦ ꯑꯂꯨ ꯍꯦꯟꯖꯥꯡ ꯒꯁꯦ ꯌꯥꯝ ꯍꯟꯖꯥꯡ ꯒꯁꯦ ꯌꯥꯝ ꯑꯂꯨꯒꯁꯦ ꯇꯥꯡꯉꯦ ꯍꯥꯏꯅꯦ ꯀꯨꯟ ꯃꯉꯥ ꯍꯥꯏ ꯌꯥꯡꯈꯩꯒ ꯀꯨꯟꯊ꯭ꯔꯥ ꯍꯥꯏꯔꯒ ꯀꯩꯅꯣꯝ ꯍꯥꯏꯌꯦꯅꯦ
ꯌꯦꯟꯅ ꯍꯣꯡꯉ‌ꯦꯕ
ꯌꯦꯟꯅ ꯍꯣꯡꯉꯦ ꯍꯥꯏꯗꯤ ꯑꯂꯨꯗꯤ ꯃꯣꯏꯒꯤ ꯀꯥꯡꯁꯣꯏꯒ ꯀꯩ ꯀꯩꯅꯣꯗ ꯊꯣꯡꯕ ꯌꯥꯏꯅ ꯀꯥꯡꯉꯥꯎꯒꯨꯝꯕ ꯌꯦꯟ ꯊꯣꯡꯕꯗꯗꯤ ꯍꯥꯞꯄꯗꯣ ꯄꯥꯝꯃꯨꯏ ꯑꯥꯂꯨꯗꯣ ꯌꯥꯞ ꯇꯥꯡꯕꯅꯤꯅ
ꯕ‌ꯦꯔꯥꯅꯤ ꯍ‌ꯦ
ꯑꯥ ꯀꯩ ꯀꯩ ꯏꯟꯖꯥꯡ ꯂꯧꯈꯠꯂꯒꯦ ꯉꯁꯤꯗꯤ
ꯎꯝ ꯍꯥꯎꯔꯝꯒꯅꯤꯀꫭ
ꯅꯦꯠꯋꯥꯔꯛꯁꯦ ꯇꯠꯀꯦ ꯇꯧꯋꯤꯅꯦ